ꯅ ꯑ
ꯍꯜꯂꯣ ꯍꯜꯂꯣ
ꯇꯞ꯭ꯔꯣ
ꯍꯣꯏ ꯇꯥꯏꯅꯦ ꯅꯪ ꯇꯥꯕ꯭ꯔꯣ ꯑꯩꯕꯨ
ꯍꯣꯏ ꯅꯪꯗꯤ ꯌꯥꯝ ꯍꯥꯏꯔꯝꯃꯦꯗ
ꯑꯁ ꯅꯪ ꯆꯥꯏ ꯆꯥꯅꯤ ꯍꯌꯦꯡ ꯅꯨꯡꯉꯥꯏꯕ ꯄꯥꯎ ꯂꯥꯛꯀꯅꯤ ꯍꯥꯏꯔꯒ ꯅꯪꯁꯦ ꯀꯣꯛꯁꯨ ꯄꯥꯏꯗꯣꯏꯅꯤ
ꯑꯁ ꯎꯄꯥꯏ ꯂꯩꯇꯦ ꯑꯩꯗꯤ ꯅꯪꯗꯕꯒ
ꯑꯉꯥꯡ ꯂꯩꯕꯒꯤꯔ
ꯍꯣꯏ ꯍꯣꯏ ꯑꯉꯥꯡꯗꯤ ꯍꯧꯖꯤꯛꯇꯤ ꯇꯨꯝꯈ꯭ꯔꯦ ꯑꯥ ꯕꯤꯖꯤ ꯇꯧꯍ
ꯀꯔꯤ ꯀꯔꯤ ꯇꯧꯕꯣ ꯅꯪꯕꯨ ꯕꯤꯖꯤꯅꯦꯁ ꯇꯧꯈ꯭ꯔꯕ ꯃꯥꯜꯂꯤꯅ ꯅꯪꯗꯤ ꯅꯪꯒꯤ ꯕꯤꯖꯤꯅꯦꯁ ꯂꯩꯈ꯭ꯔ ꯃꯥꯂꯦ ꯑ ꯅꯦꯠꯋꯥꯛ ꯐꯠꯇꯕ ꯑꯩꯒꯤꯗꯤ ꯑꯗꯨꯝ
ꯁꯤꯅꯦꯒꯤ ꯖꯅꯦꯁꯕ
ꯑꯣꯏꯒ ꯍꯣꯏ ꯍꯧꯖꯤꯛꯇ ꯆꯥꯔꯦ
ꯐꯔꯤꯟꯁꯥꯡꯁꯀꯤꯦ
ꯅꯁꯤꯗꯤ ꯑ ꯆꯪꯁꯥ ꯅꯠꯇꯕ ꯑꯣꯛꯁꯥ ꯆꯥꯏꯅꯦ
ꯑꯣ ꯑꯣ ꯁꯥ ꯃ ꯁꯥꯥꯕ ꯌꯥꯔꯄꯅꯦ
ꯑ ꯍꯣꯏ ꯍꯧꯖꯤꯛ ꯑꯩ ꯑꯣꯛꯁꯥ ꯆꯥꯅꯤꯡꯕ ꯍꯧꯕ ꯅꯍꯥꯟ ꯌꯥꯎꯗꯕꯅꯤ
ꯑꯣꯛꯁꯦ ꯍꯧꯖꯤꯛꯀꯥꯟ ꯑꯣꯁꯥꯗꯤ ꯍꯧꯖꯤꯛꯀꯥꯟ ꯅꯨꯡꯉꯥꯏꯇꯦ ꯍꯥꯏꯕꯒꯨꯝ ꯇꯧꯕ ꯑꯗꯨꯒꯤ
ꯑꯣ ꯑꯗꯨ ꯅꯥꯒꯥꯂꯦꯟꯗꯅꯤ ꯍꯥꯏꯕ ꯅꯠꯇ꯭ꯔꯣ
ꯑꯦꯁ ꯇꯨꯃꯦꯡꯂꯣꯡꯗꯣ ꯇꯃꯦꯡꯂꯣꯡ ꯑ ꯁꯤ ꯇꯃꯦꯡꯂꯣꯡꯗꯁꯨꯅꯦꯗ ꯑꯗꯨꯝ ꯑꯣꯛꯁꯤꯡ ꯁꯤꯔꯒ ꯂꯩꯕꯅꯦ
ꯑꯜ ꯂꯩ ꯈꯪꯗꯦ ꯑꯩꯗꯤꯦ
ꯎꯝ
ꯈꯪꯗꯦꯀꯣ
ꯁꯤ ꯑꯩꯈꯣꯏ ꯔꯥꯇꯦꯡ ꯈꯪꯕ꯭ꯔꯥ
ꯍꯣꯏ
ꯃꯣꯏꯒꯤꯁꯨ ꯑꯣꯛ ꯌꯥꯝ ꯆꯥꯎꯕ ꯋꯥꯟ ꯐꯤꯐꯇꯤꯒꯨꯝꯕ ꯀꯦꯖꯤ ꯑꯃ ꯊꯣꯛꯀꯗꯕꯗꯣ ꯑꯗꯨ ꯃꯊꯟꯗ ꯁꯤꯕ
ꯑꯣ ꯑꯗꯨꯁꯗ꯭ꯔꯦ
ꯎꯝ ꯈꯪꯗꯦ ꯃꯣꯏ ꯌꯣꯟꯕ꯭ꯔꯥ ꯌꯣꯟꯗꯕ꯭ꯔꯥ
ꯑ ꯑꯁ ꯌꯥꯝ ꯃꯪꯒꯅꯤꯀꯣ ꯁꯤꯒꯨꯝꯕꯗꯤ
ꯎꯝ ꯃꯃꯥꯡꯒꯅꯦ
ꯎꯝ ꯏꯄꯥꯅ ꯑꯩ ꯀꯣꯜ ꯇꯧꯔꯒ ꯏꯄꯥꯅ ꯍꯥꯏꯕ ꯅꯅꯥꯒꯂꯦꯟꯗꯗꯤ ꯑꯣꯛꯁꯥ ꯆꯥꯕ ꯌꯥꯗ꯭ꯔꯦ ꯃꯅꯤꯄꯨꯔꯗꯗꯤ ꯀꯃꯥꯏꯅ ꯇꯧꯔꯦ ꯍꯥꯏꯕꯀꯣ ꯑꯩꯗ ꯃꯅꯤꯄꯨꯔꯗꯗꯤ ꯑꯗꯨꯝ ꯃꯣꯛꯁꯥ ꯌꯣꯟꯅ꯭ꯔꯒꯜ ꯂꯩꯦꯗ ꯍꯥꯏꯔꯒ ꯑꯗ ꯑꯁꯤꯗꯗꯤ ꯀꯔꯤ ꯁ ꯌ ꯌꯣꯗ꯭ꯔꯦ ꯍꯥꯏ
ꯌꯣꯟꯗꯤ ꯌꯣꯟꯒꯅꯨ ꯍꯥꯏꯔꯁꯨ ꯃꯤꯅ ꯑꯣ ꯑꯗꯨꯝ ꯀꯩꯁꯨ ꯇꯧꯗꯕꯅꯤ ꯍꯥꯏꯔꯒ ꯣꯏ ꯇꯝ ꯌꯣ ꯂꯩ ꯑꯗꯨꯒꯤ ꯑꯩꯈꯣꯏꯗꯤ ꯍꯧꯖꯤꯛꯀꯥꯟ ꯆꯥꯗ꯭ꯔꯕ
ꯑꯣ ꯑꯣ ꯐꯩꯅꯤ ꯆꯥꯗꯕꯅ ꯑꯩꯈꯣꯏ ꯁ ꯑꯣꯁꯥꯁꯦ ꯆꯗꯕꯦ ꯌꯥꯝꯅꯁꯨ ꯄꯥꯅꯤꯡꯗꯦꯗꯏꯗꯤ
ꯎꯝ ꯅꯪ ꯊꯥꯎ ꯎꯝ ꯅꯪꯊꯥꯎ ꯆꯥꯅꯤꯡꯕ ꯃꯥꯂꯦꯗ
ꯍꯣꯏ ꯗꯤꯁ ꯑꯩ ꯊꯥꯎ ꯀꯔꯤ ꯏꯁꯨ ꯆꯥꯗꯕꯒꯤꯔꯥ ꯈꯪꯗꯦꯀꯣ ꯄꯨꯔꯤꯁꯨ ꯌꯥꯝ ꯆꯥꯅꯤꯕ ꯑꯗꯨꯒ ꯑꯣꯛꯁꯥꯁꯨ ꯆꯥꯅꯤꯡꯕ ꯍꯧꯕꯅꯦ ꯁꯤꯛꯁ ꯃꯟ ꯁꯤꯛꯁ ꯃꯟꯁ ꯁꯨꯔꯒꯀꯣ ꯑꯩꯁꯦ ꯑꯣꯛꯁꯥ ꯐꯦꯠꯁꯇꯣ ꯆꯥꯗꯕꯅꯦꯕ ꯑꯗꯨ ꯍꯧꯖꯤꯛꯀꯥꯟ ꯀꯔꯤ ꯑꯣꯏꯕ꯭ꯔꯥ ꯐꯦꯁ ꯆꯥꯅꯤꯡꯕꯀꯣ ꯐꯦ ꯑ ꯆꯥꯥꯏ ꯉꯁꯤꯁꯨꯨ
ꯑꯣ ꯑꯁ ꯑ ꯈꯛꯇ ꯆꯥꯔꯒ ꯆꯥꯏ ꯍꯥꯏꯅꯤꯡꯉꯥꯏꯗꯤ ꯂꯩꯇꯦꯔꯣ
ꯑꯁ ꯑ ꯁꯣ ꯐꯗꯕꯅꯦ ꯑꯩꯁꯦ ꯐꯦꯁꯁꯦ ꯑꯗꯨꯝ ꯐ꯭ꯂꯦꯁ ꯉꯥꯛꯇ ꯆꯥꯔꯒ ꯂꯩꯕꯅꯦ ꯍꯧꯖꯤꯛ
ꯑꯩꯈꯣꯏ ꯎꯝ ꯑꯩꯈꯣꯏ ꯅꯨꯄꯤꯗꯤ ꯍꯦꯛ ꯄ꯭ꯔꯦꯒꯅꯦꯟ ꯇꯧꯕ ꯍꯦꯛ ꯎ ꯂꯨꯍꯣꯡꯕ ꯀꯥꯟꯗ ꯑꯩꯈꯣꯏꯒꯤ
ꯑ
ꯁꯤꯡꯁꯨ ꯂꯣꯏ ꯆꯦꯟꯖ ꯇꯧꯋꯦ ꯍꯥꯏ ꯑꯗꯨꯗꯤ
ꯑꯣ ꯑꯗꯨꯒꯤ ꯑꯣꯏꯔꯝꯒꯅꯤ ꯑꯩꯒꯤꯁꯨ ꯑꯁ ꯔꯦꯚꯡꯗꯣ ꯇꯣꯉꯥꯟꯕꯅꯤ ꯑꯩꯈꯣꯏ ꯒ꯭ꯔꯨꯞꯗ ꯃꯤ ꯑꯃꯅ ꯑꯥꯏ ꯑꯦꯝ ꯐ꯭ꯔꯤ ꯇꯜ ꯇꯨꯃꯔꯣ ꯇꯦꯟ ꯑꯦꯦꯝ ꯍꯥꯏꯅꯦ
ꯒꯨꯒꯨꯏꯒꯤ ꯅꯝꯕꯔ ꯅꯪ ꯊꯥꯔꯛ ꯀꯦꯔꯒ ꯊꯔ ꯦ ꯒ꯭ꯔꯨꯞꯇꯁꯨ ꯍꯥꯡꯅꯒ ꯃꯤ ꯀꯅꯥꯅꯁꯨ ꯈꯨꯝꯗꯅꯦ
ꯑꯣꯦ ꯍꯧꯖꯤꯛ ꯑꯩ ꯑꯃꯨꯛꯀ ꯀꯧꯔꯅꯤ ꯍꯧꯖꯤꯛ ꯊꯥꯕꯤꯌꯦ
ꯎꯝ ꯑꯩꯗꯤ ꯑꯩꯈꯣꯏ ꯑꯅꯤ ꯈꯛꯇꯅꯦ
ꯇꯧꯕ ꯌꯥꯗꯦꯅꯦ ꯃꯤ ꯈꯪꯉꯒꯁꯨ ꯋꯥꯔꯤ ꯊꯥꯎꯅꯦ ꯅꯨꯡꯉꯥꯏꯕꯅꯦ
ꯈꯝꯗꯔꯦꯗ ꯑꯩ ꯁꯤꯒꯨꯝꯕ ꯍꯥꯏꯖꯕ
ꯉꯁꯤꯗꯤ ꯑꯩ ꯃꯤ ꯈꯪꯗꯕ ꯃꯤ ꯃꯔꯤꯔ ꯋꯥꯔꯤ ꯁꯥꯟꯅꯩ ꯃꯔꯤ ꯃꯉꯥ ꯁꯨꯔꯝꯃꯨꯅꯤ
ꯑꯣ ꯑꯗꯨꯗꯤ ꯉꯔꯥꯡ ꯁꯨ ꯅꯪꯗꯤ ꯇꯔꯥ ꯁꯨꯕ꯭ꯔꯥ
ꯉꯔꯥꯡꯗꯤ ꯇꯔꯥ ꯁꯨꯗꯦ ꯑꯩ ꯉꯔꯥꯡꯗꯣ ꯋꯥꯔꯤ ꯁꯥꯗꯤꯦ ꯉꯁꯤ ꯁꯥꯏ ꯉꯔꯥꯡꯗꯤ ꯑꯃꯔ ꯑꯅꯤꯔ ꯉꯥꯛꯇ ꯉꯁꯤꯅ ꯑꯩ ꯈꯪꯅꯗꯕ ꯃꯤ ꯃꯔꯤꯔꯥ ꯃꯉꯥꯔꯥ ꯑꯗꯨꯒ ꯅꯥꯡ ꯃꯉꯥ ꯀꯣ ꯑꯩꯒꯤ ꯏꯅꯥꯎꯅꯨꯄꯥ ꯑꯃ ꯑꯩꯒꯤ ꯏꯅꯥꯎꯅꯨꯄꯥꯕꯨ ꯇꯨ ꯇꯥꯏꯝꯁ ꯑꯗꯨ ꯁꯤꯛꯁ ꯁꯚꯦꯟ ꯑꯩꯒꯤ ꯏꯃꯥꯟꯅꯕꯤ ꯑꯃꯕꯨ ꯋꯥꯟ ꯇꯥꯏꯝ ꯑꯦꯠ ꯎ ꯇꯔꯥꯗꯤ ꯁꯨꯔꯝꯔꯣꯏꯀꯣ ꯏꯆꯦꯕꯨ ꯑꯃ ꯑ ꯅꯥꯏꯟꯦ ꯅꯏꯟ ꯑꯦ ꯉꯁꯤ ꯁꯥꯟꯅꯕꯗꯣ ꯅꯪ ꯅꯥ ꯅꯥꯏꯡ ꯇꯥꯒꯅꯤ
ꯑꯥ ꯑꯥ ꯌꯥꯝ ꯐꯥꯏꯅꯦ
ꯅꯠꯇ꯭ꯔꯗꯤ ꯑꯇꯩꯗꯤ ꯑꯗꯨꯝ ꯐꯣꯔ ꯇꯨ ꯐꯥꯏꯚ ꯀꯣꯜ ꯂ ꯂꯥꯎꯔꯒ ꯂꯣꯏꯔꯦ ꯉꯁꯤ ꯑꯩ ꯉꯥꯡ ꯍꯌꯦꯡ ꯀꯣ ꯅꯨꯡꯉꯥꯏꯕ ꯄꯥꯎ ꯂꯥꯛꯀꯅꯤ ꯍꯥꯏꯕꯗ ꯑꯩꯗ ꯍ ꯁꯅꯤ ꯈ꯭ꯔꯕ ꯑꯗꯨꯒꯤꯅꯦ
ꯁꯤꯡꯒꯤ ꯅꯨꯡꯉꯥꯏꯕꯧ ꯄꯥꯎ ꯉꯥꯛꯇ ꯂꯥꯛꯄ ꯃꯥꯜꯂꯤꯗ ꯑꯗꯨꯝ ꯑꯞꯗꯦꯠ ꯇꯧꯋꯤ ꯇꯥꯃꯣꯣꯏꯗꯤ
ꯈꯪꯗꯦꯅꯦ ꯑꯩꯈꯣꯏꯗꯗꯤ ꯂꯥꯛꯇ꯭ꯔꯤꯅꯦ
ꯎꯝ ꯑ ꯊꯝꯕ
ꯅꯪꯁꯨ ꯐꯖꯅ ꯋꯥꯔꯤ ꯁꯍꯦ ꯑꯁꯤ ꯒ꯭ꯔꯨꯞꯇ ꯑꯦꯝꯕ ꯑꯣ ꯍꯥꯏꯔꯒ ꯀꯅꯥꯕꯨ ꯀꯣꯜ ꯇꯧꯒꯦꯔꯥ ꯍꯥꯏꯔꯗꯤ ꯃꯤꯅ ꯀꯣ ꯇꯧꯑꯣꯣ ꯇꯧꯑꯣ ꯑꯗꯨꯝ ꯍꯥꯏꯒꯅꯤꯗ
ꯎꯝ ꯑꯩ ꯍꯩꯇꯕ ꯁꯤꯒꯨꯝꯕꯗꯣ ꯃꯇꯝ ꯂꯩꯇꯕꯒ ꯑꯩ ꯂꯣꯏꯔꯦ ꯌꯦ ꯉꯥꯡꯥꯁꯦ
ꯊꯤꯕꯒ ꯉꯁꯤꯁꯨ ꯃꯥꯗꯤ ꯇꯦꯕꯜꯗꯒꯤ ꯑ ꯕꯦꯟꯁꯇꯒꯤ ꯆꯨꯔꯂꯒ ꯃꯥꯒꯤ ꯃꯀꯣꯛꯁꯦ ꯄꯣꯛꯑꯝꯃꯤꯅꯤ ꯕ꯭ꯂꯨ ꯁꯇꯣꯣꯔꯒ ꯄꯝ ꯈ
ꯈꯪꯗ꯭ꯔꯦ ꯅꯪꯁꯤꯡꯁꯤꯅꯀꯣ
ꯎꯝ
ꯅꯨꯡꯁꯤꯔꯁꯨ ꯀꯃꯥꯏꯅ ꯇꯧꯅꯤ
ꯐꯨ ꯇꯥꯏꯝ ꯄꯤꯗ꯭ꯔꯗꯤ ꯌꯥꯗꯕ ꯃꯣꯏꯁꯦ
ꯍꯣꯏ ꯍꯟꯗ꯭ꯔꯦꯠ ꯄꯥꯔꯁꯦꯟ ꯄꯤꯗꯕꯗꯤ ꯌꯥꯗꯣꯏꯅꯦ
ꯎꯝ
ꯑꯩ ꯂꯩꯅ ꯂꯩꯅ ꯉꯔꯥꯡꯁꯨ ꯑꯩꯒꯤ ꯏꯅꯥꯎ ꯑꯃꯅꯀꯣ ꯑꯩꯒꯤ ꯃꯦꯁꯤꯕꯨ ꯃꯥꯅ ꯑꯩꯒꯤ ꯃꯤꯁꯄꯨ ꯑꯁ ꯃꯥꯒꯤ ꯑꯥ ꯁꯤ ꯆꯤꯟꯕꯥꯟꯁꯤꯗꯀꯣ
ꯎꯝ
ꯑꯍꯝ ꯏ ꯇꯥꯔꯝꯕꯅꯦ ꯃꯥꯅ ꯀꯤꯛ ꯇꯧꯔꯒ ꯀꯔꯤꯁꯨ ꯂꯩꯕ꯭ꯔꯥ ꯈꯪꯗꯦ ꯁꯥꯟꯅ ꯁꯅꯔꯒ ꯀꯣ ꯑꯁ ꯑꯩꯗꯤ ꯑꯩ ꯂꯩ ꯂꯩꯔꯒ ꯑꯗꯨꯝ ꯇꯧꯕꯅꯤꯗ ꯀꯔꯤꯁꯨ ꯇꯧ
ꯅꯪꯗꯤ ꯆꯩꯗꯕ꯭ꯔꯥ
ꯑꯁ ꯆꯩꯗꯦꯗ ꯍꯧꯖꯤꯛ ꯀꯥꯟꯗꯤ ꯆꯩꯅꯤꯡꯗꯦꯗ
ꯍꯩ ꯅꯪꯗꯤ ꯃꯤ ꯆꯩꯕꯁꯨ ꯍꯩꯗꯧ ꯃꯥꯟꯗꯦꯗ
ꯑꯣ ꯎꯝ ꯎꯝ ꯆꯩꯕ ꯍꯥꯏꯕꯗꯤ ꯐꯨꯕꯒ ꯆꯩꯕ ꯑꯃꯨꯛꯀ ꯑꯁ ꯀꯣꯟꯐ꯭ꯌꯨꯁ ꯆꯠ ꯆꯩꯕꯨꯗꯤ ꯑꯗꯨꯝ ꯁꯀꯣꯜ ꯇꯧꯕꯗꯨꯔꯥ
ꯎꯝ
ꯑꯥ ꯏꯁꯀꯦꯜꯗꯤ ꯑꯗꯨꯝ ꯇꯧꯋꯦꯗ ꯐꯨꯗꯤ ꯐꯨꯗꯦ ꯍꯥꯏꯕꯅꯤ
ꯑ ꯍꯨꯝ
ꯐꯨꯗꯤ ꯐꯨꯅꯤꯡꯗ꯭ꯔꯦꯕ ꯑꯩ ꯄꯦꯟꯅ ꯆꯩꯕꯀꯣ ꯑꯉꯥꯡ ꯐꯨꯕꯖꯦ
ꯑꯁ ꯍꯦꯛ ꯐꯨꯔꯗꯤꯀꯣ ꯏꯁꯥꯁꯦ ꯑꯗꯨꯝ ꯐꯨꯅꯤꯡꯕꯅꯦ ꯃꯤꯕꯨ ꯀꯟꯇ꯭ꯔꯣ ꯇꯧꯕ ꯍꯦ ꯀꯋꯥꯏ ꯐꯕꯅꯦ
ꯀꯔꯤꯁꯨ ꯄꯨꯗ꯭ꯔꯤ ꯑꯩ ꯏꯅꯥꯎ ꯑꯅꯤꯕꯨ ꯑꯦ ꯑꯩꯒꯤ ꯏꯅꯥꯎꯅꯨꯄꯥ ꯑꯅꯤ ꯂꯩꯕꯗꯣ ꯇꯃꯦꯡꯂꯣꯡꯗ ꯃꯣꯏꯅ ꯑꯩꯒꯤ ꯃꯨꯠ ꯈꯔꯞ ꯈꯔꯞ ꯇꯧꯔꯒ ꯑꯁ ꯑꯩꯁꯦ ꯌꯥꯝ ꯐꯨꯕꯅꯦꯕ ꯍꯧꯖꯤꯛꯀꯥꯟꯗꯤ ꯐꯨꯈ꯭ꯔꯦ ꯃꯣꯏꯁꯨ ꯀꯔꯤꯁꯨ ꯏꯟꯕꯤꯗꯦ ꯑꯗꯨꯒ ꯑꯩꯁꯦ ꯐ꯭ꯔꯣꯝ ꯇꯨꯗꯦ ꯑꯩ ꯐꯨꯔꯔꯣꯏ ꯍꯥꯏꯔꯒ ꯍꯧꯖꯤꯛ ꯍꯧꯖꯤꯛ ꯐꯥꯎꯕ ꯃꯤ ꯀꯅꯥꯝꯁꯨ ꯐꯨꯔꯣꯏ ꯆꯩꯗꯤ ꯆꯩꯌꯦꯀꯣ ꯑꯗꯨꯝ ꯍꯥꯏꯕꯅꯤꯗ ꯋꯥꯅꯤ ꯐꯨꯗꯤ ꯁꯨꯐꯨ ꯐꯨꯔ ꯔꯣꯏ ꯍꯥꯏꯅ ꯑꯩꯗꯤ ꯄ꯭ꯔꯣꯃꯤꯁ ꯇꯧꯈ꯭ꯔꯕꯅꯤ ꯐꯨꯈ꯭ꯔꯗꯤꯀꯣ ꯏꯈꯣꯏ ꯒꯤ ꯋꯥꯈꯜ ꯗꯨ ꯅꯨꯡꯉꯥꯏꯇꯦ ꯇꯨꯝꯕꯒꯨꯝꯕꯁꯨ ꯅꯨꯡꯉꯥꯏꯇꯕ
ꯎꯝ ꯅꯨꯉꯥꯏꯇꯦ ꯑꯗꯨꯒ ꯑ ꯀꯔꯤ ꯍꯥꯏꯁꯤꯔꯥ ꯅꯦꯛꯁ ꯇꯥꯏꯝ ꯁꯨ ꯑꯗꯨꯝ ꯐꯨꯅꯤꯡꯕꯅꯦ ꯃꯤꯕꯨ
ꯎꯝ
ꯐꯨꯗꯕꯅ ꯍꯦꯟꯅ ꯐꯕꯅꯦ
ꯎꯝ
ꯐꯅꯤꯉꯥꯏ ꯐꯨꯍꯟꯕꯅꯤꯗ ꯎꯝ ꯑꯁ ꯅꯪꯒꯤ ꯅꯠꯆ ꯑꯥ ꯎꯅꯤꯡꯇꯤꯌꯦ ꯑꯩꯗꯤ
ꯑ ꯀꯃꯥꯏ ꯊꯣꯛꯀꯦꯔꯀꯣ ꯅꯪꯒ ꯅꯪꯗꯨ ꯑꯗꯨꯝ ꯇꯧꯅꯤꯀꯣ ꯊꯣꯛꯇ꯭ꯔꯤꯉꯩꯗ
ꯃꯁꯥ ꯌꯥꯝ ꯐꯖꯒꯅꯤꯌꯦ ꯅꯣꯏꯅꯤꯗꯤ ꯅꯪꯒꯥ ꯃꯥꯏ ꯅꯨꯥ ꯁꯥ ꯐꯖꯕꯅꯤꯅ
ꯑꯦ ꯁ ꯐꯖꯕ꯭ꯔꯥ ꯅꯪꯒꯤ ꯅꯨꯡꯁꯥꯏ ꯆꯥꯔꯤꯅꯤ ꯑꯩꯒ ꯁꯛꯊꯤ ꯑꯅꯤ ꯃꯤꯛꯁ ꯇꯧꯕꯒꯤ ꯀꯔꯤꯔꯥ ꯈꯪꯉꯦ ꯑ ꯑꯩꯉꯣꯟꯗ ꯑꯁ ꯀꯔꯤ ꯀꯅꯥ ꯃꯥꯟꯒꯦꯔꯥ ꯀꯣ ꯍꯥꯏꯔ ꯏꯆꯦꯅ ꯀꯅꯥꯁꯨ ꯃꯥꯟ ꯍꯣꯏ ꯅꯪꯒ ꯑꯃ ꯃꯤꯛꯁ ꯇꯧꯔꯒ ꯂꯥꯛꯀꯅꯤ ꯍꯥꯏ
ꯍ
ꯑꯗꯨ ꯅꯪꯦ ꯑꯉꯥꯡꯁꯨ ꯃꯤꯛꯁ ꯌꯥꯝ ꯇꯧꯋꯦ ꯑꯗꯨ ꯑꯣꯏꯔꯁꯨ ꯄꯔꯁꯦꯟꯇꯦꯖ ꯀꯣ
ꯎꯝ
ꯐꯤꯇꯤ ꯄꯥꯔꯁꯦꯟꯒꯨꯝꯕ ꯃꯄꯥ ꯃꯜꯂꯦ
ꯍꯣꯏ ꯃꯤ ꯂꯣꯏꯅꯃꯛ ꯍꯥꯏꯕꯅꯦ ꯑ ꯁꯤꯗꯤ ꯃꯥꯒꯤ ꯃꯌꯨꯝꯅꯦ ꯅꯪꯕꯨ ꯃꯥꯟꯕ ꯀꯔꯤꯁꯨ ꯂꯩꯇꯦ ꯑꯗꯨꯒ ꯑꯩꯈꯣꯏꯒꯤ ꯌꯨꯝꯁꯤꯡꯅꯗꯤ ꯑꯁ ꯅꯪꯕꯨ ꯌꯥꯝ ꯃꯥꯜꯂꯦꯗ
ꯅꯪꯕꯨ ꯌꯥꯝ ꯃꯥꯟꯗꯦ ꯑꯩ ꯍꯕ ꯍꯥꯏꯔꯗꯤ
ꯑꯝꯕꯅ ꯃꯄꯥ ꯍꯦꯛ ꯃꯥꯜꯂꯦ ꯃꯄꯥꯒꯤ ꯖꯦꯔꯣꯛꯁꯅꯦ ꯍꯥꯏꯔꯒ ꯂꯩꯕ
ꯃꯄꯥꯒꯤ ꯖꯤꯔꯣꯛꯁꯅꯤ ꯅꯪꯒꯤ ꯃꯁꯛꯁꯨ ꯈꯔ ꯂꯩꯕꯅꯦ ꯃꯤꯛꯁꯣ ꯎꯕꯅꯤꯀꯣ ꯑꯗꯨ ꯈꯅꯥ ꯄꯥꯔꯁꯦꯟꯇꯦꯖꯇꯣ ꯌꯥꯝꯗꯕ
ꯑꯥ
ꯑꯩ ꯏꯄꯥꯒꯤ ꯁꯥꯏꯗꯠꯇꯣ ꯑꯩꯠꯇꯤ ꯄꯔꯁꯦꯟꯣ ꯈ꯭ꯔꯕꯅꯤ
ꯑꯁ ꯃꯥꯗꯤ ꯃꯄꯥꯗꯤ ꯌꯥꯝ ꯀꯪꯕꯅꯤꯅ ꯃꯥꯁꯨ ꯌꯥꯝ ꯀꯪꯕꯅꯤ
ꯑꯣ ꯅꯣꯏꯔꯀꯅꯤꯗ ꯑꯉꯥꯡꯗꯤꯀꯣ ꯑꯉꯥꯡ ꯑꯣꯏꯔꯤꯉꯩꯗ ꯀꯪꯕ ꯃꯤꯁꯤꯡꯁꯦ ꯐꯩ ꯍꯥꯏꯅꯦ ꯍꯦꯜꯗꯤ ꯑꯣꯏ ꯍꯥꯏ
ꯑꯁ ꯈꯪꯗꯦ ꯃꯥꯗꯤ ꯍꯦꯜꯗꯤꯁꯨ ꯇꯧꯔꯦ ꯀꯪꯂꯔꯒ ꯍꯦꯜꯗꯤ ꯇꯧꯕ ꯃꯤ ꯅꯠꯇꯦ ꯑꯗꯨꯝ ꯅꯥꯒꯟꯕꯀꯣ ꯑꯗꯨꯒꯤ ꯌꯥꯝ ꯁꯥꯎꯅꯤꯡꯕꯅꯦ ꯑꯩꯗꯤ
ꯑꯥ ꯀꯔꯤꯁꯨ ꯇꯧꯔꯣꯏꯗ ꯅꯪꯀ ꯎꯝ ꯃꯥꯕꯨ ꯄꯨꯕ ꯃꯇꯝꯗ ꯀꯔꯤ ꯀꯔꯤ ꯆꯥꯕ꯭ꯔꯥ ꯃꯥꯕꯨ ꯐ꯭ꯔꯤꯛ ꯑꯣꯏꯕ ꯀꯥꯟꯗ ꯅꯪꯒꯤ ꯑꯁꯅ ꯐꯣꯟ ꯇꯥꯗ꯭ꯔꯤꯅꯦ ꯏꯕꯦꯝꯃꯥ ꯅꯪꯒꯤ ꯅꯦꯠꯋꯥꯛꯅꯔ ꯑꯩꯒꯤꯅꯔꯥ ꯈꯪꯗ꯭ꯔꯦ ꯇꯥꯕꯥꯎ ꯑꯩꯈꯣꯏ ꯑꯩ